ꯑꯗꯅꯣ
ꯁꯥꯠ ꯍꯒ
ꯀꯩ ꯃꯊꯅꯣ
ꯃꯌꯥꯟ ꯃꯌꯥꯟ ꯊꯣꯡꯉꯦ
ꯁꯔꯦ
ꯑꯦꯟꯗꯪ ꯆꯥꯔꯕ
ꯏꯟꯁꯥꯡ ꯃꯣꯏꯒꯤ ꯉꯁꯥꯡ ꯊꯣꯡꯕ ꯑꯍꯥꯎꯕ ꯑꯩꯈꯣꯏꯗꯤ ꯍꯥꯎꯇ꯭ꯔꯗꯤ ꯆꯥꯗꯦꯗ
ꯐꯩꯌꯦ ꯐꯩꯌꯦ ꯑꯗꯨ ꯅꯁꯥꯅꯎ ꯌꯥꯝ ꯐꯩꯌꯦꯅ ꯈꯜꯂꯤꯅꯦ
ꯑꯩꯈꯣꯏ ꯍꯥꯎꯇꯕꯁꯦ ꯀꯌꯥ ꯀꯩꯗꯧꯗꯦꯕ
ꯑꯗꯨꯅ ꯅꯁꯥ ꯅꯎꯗꯣ ꯇꯤꯛ ꯇꯤꯛ ꯇꯤꯛ ꯂꯥꯎꯔꯤꯗꯣ ꯑꯍꯥꯎ ꯊꯨꯝ ꯌꯥꯝ ꯆꯥꯕꯅꯤꯅ
ꯁꯤꯗꯤ ꯀꯩꯅꯣꯅꯤꯗ ꯀꯩ ꯀꯩ ꯍꯥꯏꯅꯤ ꯑꯍꯥꯎꯕ ꯁꯨꯝ ꯆꯥꯃꯜꯂꯛꯑꯁꯨ ꯏꯁꯥꯗꯣ ꯌꯥꯝ ꯐꯒꯠꯛꯂꯛꯀꯅꯤꯅ ꯈꯔ ꯕ꯭ꯔꯦꯛ ꯐꯥꯕ ꯍꯥꯏꯇꯥꯔꯦ ꯑꯩꯈꯣꯏꯒꯤ ꯆꯥꯔꯁꯨ ꯌꯥꯝ ꯆꯥꯗꯕꯗꯤ ꯈꯥꯕꯩ ꯃ ꯀꯩ ꯑꯃ ꯆꯥꯔ ꯇꯣꯛꯄꯤꯗꯣ ꯑꯗꯨ ꯇꯧꯁꯟꯕ ꯑꯗꯨꯒꯤꯅꯤ
ꯑꯍꯣ ꯑꯍꯣ ꯑꯣꯊ ꯃ ꯌꯥꯖ ꯔꯕ ꯑꯩ ꯅꯁꯥꯅꯧ ꯌꯥꯝ ꯐꯩꯌꯦꯕ ꯃꯤ ꯖꯤꯝ ꯆꯠꯅꯩꯗꯅ
ꯃ ꯊ
ꯃꯤꯅ ꯖꯤꯝ ꯆꯠꯅꯩ ꯅꯣꯏ ꯅꯪꯗꯤ ꯖꯤꯝ ꯆꯠꯇ꯭ꯔꯁꯨ ꯑꯗꯨꯝ ꯌꯥꯔꯦꯕ ꯅꯁꯥꯗꯣ
ꯑꯩꯈꯣꯏꯗꯤ ꯀꯩꯅꯣ ꯁꯤ ꯑꯥꯏꯔꯟ ꯣꯗꯤ ꯍꯥꯏꯁꯦ ꯗ ꯄꯋꯥꯔ ꯑꯣꯐ ꯑꯥꯏꯔꯟ ꯣꯗꯤ ꯍꯥꯏ ꯁꯤ ꯅꯣꯏꯒꯤ ꯀꯩꯅꯣꯅꯒ ꯉꯄꯣꯠꯇꯦ
ꯀꯣꯏ ꯒꯝꯗ ꯆꯠꯇ꯭ꯔꯣ
ꯀꯣꯏꯕꯁꯦ ꯍꯧꯖꯤꯛꯀꯤ ꯑꯣꯏꯅꯗꯤ ꯆꯠꯇꯦ ꯀꯣꯏꯕꯗꯤ ꯆꯠꯀꯅꯤ
ꯀꯩꯀꯩ ꯂꯝ ꯆꯠꯇꯣꯏꯅꯣ ꯀꯣꯏꯕ
ꯆꯠꯂꯗꯤ ꯑꯩꯈꯣꯏ ꯃꯅꯤꯄꯨꯔ ꯋꯥꯡꯃꯗ ꯆꯠꯂ ꯃꯅꯤꯄꯨꯔ ꯋꯥꯡꯃꯗ ꯆꯠꯂꯅꯤ
ꯀꯩ ꯂꯝ ꯆꯠꯂꯨꯒꯦ ꯍꯥꯏꯅꯣ
ꯎ ꯑ ꯃꯄꯥꯟ ꯂꯝ ꯊꯧꯕꯥꯜꯗ
ꯑꯣ ꯊꯧꯕꯥꯜꯗ ꯀꯩ ꯂꯩꯒꯦ ꯀꯣꯏꯐꯝꯁꯦ
ꯊꯧꯕꯥꯜꯗ ꯂꯝꯕꯤ ꯌꯦꯡꯕ
ꯇꯨꯔꯖꯒꯦ ꯍꯥꯏꯔꯕ
ꯍꯣꯏ ꯃꯣꯏ ꯄꯜꯂꯧ ꯊꯧꯕꯥꯜꯗ ꯂꯝꯕꯤ ꯃꯣꯏ ꯂꯝꯕꯤꯗꯣ ꯌꯥꯝ ꯐꯖꯩꯌꯦ ꯀꯗꯣ ꯊꯥ ꯊ ꯂꯥꯎꯔꯒ ꯃꯤ ꯍꯥꯏꯅꯩꯅꯤ ꯀꯩꯅꯣ ꯊꯧꯕꯥꯜꯗ ꯂꯥꯛꯑꯣ ꯃꯤꯣ ꯀꯣꯂꯥꯁꯇꯒꯤ ꯑꯣꯟꯊꯍꯟꯒꯦ ꯀꯥꯏ ꯑꯗꯣ ꯑꯩꯈꯣꯏꯁꯨ ꯑꯣꯟꯊꯕꯗꯣ ꯑꯝꯇꯪ ꯆꯠ ꯇꯧꯅꯤ ꯃꯣꯏ ꯅꯍ ꯑꯃ ꯍꯩꯅꯕꯗꯣ ꯀꯌꯥꯝ ꯊꯥꯕꯖꯥꯠꯅꯣ ꯀꯌꯥꯝ ꯐꯖꯕꯖꯥꯠꯅꯣꯗꯣ ꯆꯠꯂꯒ ꯌꯦꯡꯉꯨꯒꯦ ꯇꯧꯕ
ꯁꯤꯇ
ꯅꯣꯏꯁꯨ ꯑꯣꯟꯊꯅꯤꯡꯉꯤꯗꯤ ꯆꯠꯂꯨꯕ ꯌꯥꯏ ꯆꯠꯄꯁꯦ ꯍꯟꯗꯛꯀꯤ ꯁꯟꯗꯦ ꯍꯟꯗꯛꯀꯤ ꯁꯟꯗꯦꯗꯠ ꯆꯁ ꯂꯅꯤ
ꯑꯣ ꯑꯩꯈꯣꯏꯁꯨ ꯍꯟꯗꯛ ꯁꯟꯗꯦꯁꯤꯗ ꯀꯣꯏꯕ ꯆꯠꯇꯣꯏꯅꯦ
ꯑꯦ ꯑꯗꯨꯗꯤ ꯅꯣꯏꯁꯨ ꯊꯧꯕꯥꯜꯒꯤ ꯀꯩꯅꯣ ꯌꯦꯡꯉꯨ ꯌꯥꯔꯦ ꯀꯩꯅꯣ
ꯊꯧꯕꯥꯜꯒꯤ ꯒꯥꯔꯤꯌꯥ
ꯀꯣꯏꯂꯥꯁ ꯑꯊꯥꯕꯤꯌꯨ ꯍꯣꯏ ꯏꯅ ꯅꯪ ꯅꯪ ꯀꯣꯏꯔꯥꯁꯇꯒꯤ ꯅꯪꯉꯣꯟꯗ ꯀꯄꯥ ꯍꯂꯅ ꯆꯠꯅꯕ ꯂꯩꯇ꯭ꯔꯥ ꯑꯩ ꯄꯨꯕꯤꯒꯦ ꯀꯣꯂꯥꯁꯁꯤꯗ ꯑꯣꯟꯊꯍꯟꯒ
ꯌꯥꯅꯤ ꯑꯩꯈꯣꯏꯁꯨ ꯑꯩꯈꯣꯏꯁꯨ ꯁꯟꯗꯦ ꯍꯟꯗꯛ ꯉꯁꯤꯕꯨꯗꯤ ꯆꯠꯍꯧ ꯠꯇ꯭ꯔꯦ ꯃꯊꯪ ꯁꯟꯗꯦꯗꯨꯗ ꯑꯣꯏꯅ ꯀꯣꯏꯕ ꯆꯠꯂꯅꯤ ꯑꯩꯈꯣꯏꯁꯨ
ꯑꯣ ꯁꯗꯤꯇ ꯏꯅꯕꯨ ꯆꯜꯅꯤ
ꯑꯥꯎ
ꯐꯔꯦ ꯐꯔꯦ ꯑꯗꯨꯗꯤ ꯀꯅꯥ ꯀꯅꯥ ꯆꯠꯀꯦ ꯍꯥꯏꯅꯣ
ꯑꯩꯈꯣꯏ ꯃꯌꯥꯝ ꯍꯧꯅꯔꯒ ꯃꯧꯈꯩ ꯍꯧꯅꯔ ꯆꯠꯂꯨꯒꯦ ꯀꯣꯏꯕ
ꯊꯧꯕꯥꯜ ꯀꯣꯏꯂꯥꯁ ꯁꯣꯟꯊꯕꯤꯗ
ꯑꯥꯎ
ꯊꯧꯕꯥꯜ ꯀꯣꯏꯂꯥꯁ ꯁꯣꯟꯊꯕꯤ ꯑꯗꯒꯤ ꯀꯩ ꯀꯩꯅꯣ ꯃꯐꯝ ꯃꯐꯝ ꯈꯔ ꯌꯦꯡꯉꯨꯒꯦ ꯀꯣꯏꯔꯨꯒꯦ ꯑꯉꯥꯡꯁꯤꯡ ꯄꯨꯔꯒ
ꯑꯗꯣ ꯀꯣꯏꯂꯥꯁꯇꯣ ꯌꯥꯝ ꯑꯋꯥꯡꯕꯗꯩꯗꯤ ꯑꯣꯟꯊꯍꯟꯒꯅꯨꯀꯣ ꯑꯉꯥꯡꯁꯤꯡꯗꯣ ꯃꯈ꯭ꯋꯥꯡ ꯑꯃꯨꯛ ꯁꯣꯛ ꯀꯅꯤ
ꯑꯉꯥꯡꯁꯤ ꯅꯧꯔꯤꯅꯤꯅ ꯃꯣꯏꯗꯤ ꯑꯣꯟꯊꯍꯜꯂꯔꯣꯏꯗ
ꯑꯦ ꯃꯣꯏꯁꯨ ꯀꯩꯅꯣꯗꯣ ꯈꯪꯍꯜꯍꯧꯒꯗꯧꯅꯦ
ꯆꯠ ꯃꯅ ꯍꯥꯏ ꯍꯥꯏꯐꯦꯠ ꯃꯑꯣꯡꯗꯣ ꯁꯨꯃꯥꯏꯅ ꯇꯧꯋꯦꯗꯣ
ꯍꯣꯏ ꯑꯗꯨ ꯈꯪꯍꯜꯂꯛꯎ ꯍꯥꯏꯕ ꯍꯌꯦꯡꯋꯥꯏ ꯃꯣꯏꯁꯨ ꯑꯦ ꯑꯩꯈꯣꯏꯁꯨꯨ ꯃꯣꯏꯅ ꯀꯣꯏꯂꯥꯁ ꯑꯣꯟꯗꯕꯤꯔꯤ ꯀꯥꯏ ꯍꯥꯏꯕꯗ ꯑꯉꯥꯡꯈꯩꯗꯨꯁꯨ ꯈꯪꯗꯣꯏꯅꯦ
o ꯒ꯭ꯌꯥꯟ ꯇꯥꯗꯦꯗ ꯑꯉꯥꯡꯗ ꯄꯨꯕꯤꯔꯤꯁꯨ ꯉꯥꯏꯍꯥꯏ ꯀꯔꯤꯝꯇ ꯈꯪꯗ꯭ꯔꯗꯤ ꯀꯩꯗꯧꯔꯨꯅꯤ ꯑꯗꯨꯅ ꯈꯪꯅꯕ ꯈꯔ ꯈꯔ ꯄꯨꯕꯤꯌꯣꯕ
ꯑꯗꯨꯃꯥꯏꯅ ꯑꯣꯏꯅ ꯄꯨ ꯇꯥꯔꯦ ꯃꯣꯏꯁꯨ ꯈꯪꯍꯟꯅꯕ ꯑꯗꯨꯗꯤ ꯅꯥꯔꯒꯗꯤ ꯃꯈ꯭ꯋꯥꯡ ꯃꯈꯨꯠ ꯇꯦꯛꯑꯒꯗꯤꯅ ꯇꯧꯕꯅꯤꯗ
ꯑꯦ ꯀꯩꯁꯨ ꯇꯧꯔꯣꯏ
ꯍꯌꯦꯡ ꯁꯔꯨꯛ ꯁꯔꯨ ꯀꯔꯤ ꯀꯔꯥꯗꯣ ꯈꯤꯇꯪ ꯤꯁꯜꯂꯛꯑꯀꯥꯟꯗ ꯑꯣꯏꯅ ꯑꯣꯟꯊꯍꯟꯁꯤꯔꯅ
ꯉꯥꯏꯌꯨ ꯀꯩꯁꯨ ꯇꯧꯔꯣꯏ ꯅꯣꯏꯅ ꯑꯣꯛꯅꯕꯕꯨ ꯉꯥꯏꯔꯗꯤ ꯑꯉꯥꯡꯈꯩꯗꯣ ꯀꯔꯤꯝ ꯇꯧꯔꯣꯏꯗꯣꯏꯅꯣ
ꯑꯥꯡ ꯆꯂꯥꯛ
ꯀꯩꯦꯝꯄꯥꯥ ꯈꯂꯨꯅ ꯀꯔꯤ ꯇꯧꯔꯣ ꯃꯣꯏꯗꯤ ꯑꯗꯨꯅ ꯃꯣꯏꯗꯤ ꯑꯩꯈꯣꯏꯁꯨ ꯇꯧꯔꯛꯏ ꯃꯣꯏꯗꯤ ꯑꯗꯨꯅꯕꯨ ꯍꯦꯟꯅ ꯍꯔꯥꯎꯖꯩ ꯆꯠꯇꯏꯅꯦ ꯑꯩꯈꯣꯏꯗꯤ ꯉꯁꯤ ꯑꯉꯥꯡꯈꯩ ꯀꯥꯏ ꯄꯨꯏꯗꯣꯏ ꯀꯥꯏ ꯍꯥꯏꯕꯗꯨꯗ ꯑꯁ ꯉꯁꯤꯗꯤ ꯀꯣꯏꯔꯥꯁ ꯑꯣꯟꯊꯕꯤꯗ ꯌꯦꯡꯕ ꯆꯠꯂꯨꯏ ꯀꯥꯏ ꯍꯥꯏꯔꯗꯤ ꯎꯝ
ꯀꯥꯏꯗ ꯀꯣꯏꯔꯨꯅꯣ ꯀꯣꯏꯂꯥꯁ ꯑꯣꯣꯟꯊꯕ ꯆꯠꯂꯨꯏ ꯀꯥꯏꯗ
ꯑꯉꯥꯡꯈꯩ ꯏꯇꯤ ꯍꯔꯥꯎꯗꯣꯏꯅꯤ ꯁ꯭ꯀꯨꯜꯗꯒ ꯃꯣꯏ ꯃꯁꯦꯟ ꯋꯥꯔꯤ ꯁꯥꯟꯅꯕꯗꯒ
ꯑꯩꯈꯣꯏ ꯃꯥꯥꯡꯒ ꯑꯩꯈꯣꯏꯕ ꯃꯌꯥꯝ ꯀꯣꯏꯕ ꯆꯠꯂꯦ ꯑꯗꯨꯗ ꯀꯣꯏꯂꯥꯁ ꯑꯣꯟꯊꯕꯤ ꯁꯥꯟꯅꯔꯛꯑꯦꯅ ꯃꯣꯏ ꯃꯌꯥꯝ ꯁ꯭ꯀꯨꯜꯗ ꯎꯝ ꯁ꯭ꯀꯨꯜꯗꯒ ꯋꯥꯔꯤ ꯁꯥꯟꯅꯗꯣꯏꯅꯦꯕ
ꯑꯥ ꯑꯗꯣ ꯈꯜꯂꯣ
ꯑꯣ ꯑꯩꯈꯣꯏꯁꯨ ꯑꯝꯇ ꯍꯥꯏꯅꯈꯤꯒꯦ ꯑꯦ ꯀꯣꯏꯂꯥꯁꯇ ꯁꯨꯃꯥꯏꯅ ꯑꯣꯟꯊꯍꯜꯂꯨꯁꯦ ꯑꯉꯥꯡꯁꯤꯡꯗꯣ ꯄꯨꯔꯒ ꯑꯦ ꯃꯤꯁꯨ ꯌꯥꯝ ꯆꯠꯅꯗꯧꯔꯤ ꯄꯥꯈꯪ ꯃꯆꯥꯁꯤꯡ ꯌꯥꯝ ꯆꯠꯅꯗꯧꯔꯤꯑꯅ ꯍꯥꯏꯒꯦ ꯑꯝꯇ
ꯑꯗꯨ ꯅꯠꯇ꯭ꯔꯦ ꯑꯉꯥꯡꯈꯩꯗꯣ ꯋꯥꯔꯅꯦꯕ ꯈꯔ ꯀꯣꯏꯕ ꯄꯨꯕꯤꯒꯗꯧꯅꯤ ꯑꯗꯨꯒꯨꯝꯕ ꯑꯩꯈꯣꯏꯒꯤ ꯇ꯭ꯔꯦꯟꯗꯤꯡ ꯑꯣꯏꯕ ꯃꯐꯝꯁꯤꯡꯁꯦ ꯃꯣꯏ ꯑꯉꯥꯡꯈꯩꯗꯁꯨ ꯏꯟꯇꯔꯦꯁ ꯂꯩꯖꯩꯗꯅ ꯃ ꯃꯥꯏꯈꯛꯀ ꯀꯣꯏ ꯄꯨꯊꯣꯛꯄꯤꯕꯗꯣ ꯎꯝ ꯎꯝ
ꯑꯗꯨꯅ ꯅꯪꯅ ꯁꯖꯦꯁꯟ ꯄꯤꯔꯛꯑꯕꯅꯤꯅ ꯄꯨ ꯇꯥꯔꯦ ꯑꯗꯨꯗ ꯍꯥꯟꯅ ꯑꯗꯨꯏ ꯃꯐꯝꯗꯨꯗ ꯀꯣꯏꯂꯥꯁ ꯑꯣꯣꯟꯊꯐꯝꯗꯨꯗ ꯍꯥꯟꯅ
ꯑꯗꯨꯗ ꯄꯨꯁꯤꯟꯄꯤꯔꯣ ꯑꯗꯨꯗꯒꯤ ꯅꯣꯏꯒꯤ ꯄꯨꯜꯂꯤ ꯆꯥꯛꯆꯧ ꯃꯣꯃꯣ ꯍꯥꯏꯕ꯭ꯔꯥ ꯇꯤꯟꯊꯣꯔꯣꯛ ꯃꯔꯤꯟꯗꯣ ꯑꯗꯨꯕꯜ
ꯑꯣꯟꯊꯔꯨꯕꯒꯤ ꯏꯅꯔꯖꯤꯃꯨꯛ ꯍꯥꯞꯇꯣꯏꯕ
ꯁꯥꯏꯕ꯭ꯔꯥ ꯑꯣꯀꯣꯕ ꯁꯥꯏꯕ꯭ꯔꯥ
ꯑꯣꯟꯊꯔꯨꯕꯒꯤ ꯏꯅꯔꯖꯤ ꯑꯃꯨꯛ ꯍꯥꯞꯇꯣꯏꯅꯦꯕ
ꯑꯗꯨꯒꯨꯝꯕ ꯈꯔ ꯄꯤꯖꯕꯤꯔꯣ ꯇꯥꯗ꯭ꯔꯣ
ꯇꯥꯏ ꯇꯥꯏ ꯇꯥꯕ꯭ꯔꯣ
ꯍꯜꯂꯣ
ꯇꯕ꯭ꯔꯣ ꯍꯜꯂꯣ ꯍꯜꯂꯣ
ꯍꯜꯂꯣ
ꯍꯜꯂꯣ
ꯇꯥꯕ꯭ꯔꯣ
ꯎ
ꯍꯂꯣ
ꯍꯜꯂꯣ
ꯇꯥꯕ꯭ꯔꯣ
ꯎꯝ
ꯍꯜꯂꯣ ꯍꯜꯂꯣ ꯍꯜꯂꯣ
ꯇꯔꯔꯕꯣ
ꯇꯥꯔꯔꯕꯣ
ꯇꯥꯔꯦ ꯇꯥꯔꯦ
ꯑꯣ
ꯍꯥꯏꯗꯤ ꯅꯪ ꯑꯃꯨꯛ ꯇꯠꯈ꯭ꯔꯕ ꯁꯤꯅꯤꯉ ꯅꯨꯡꯉꯥꯏꯇꯦ ꯉꯁꯤꯗꯣ
ꯉꯁꯤꯁꯦꯅꯦꯠ ꯌꯥꯝ ꯅꯨꯡꯉꯥꯏꯇꯦ
ꯑꯁ ꯋꯥꯔꯤꯁꯦ ꯂꯣꯏꯍꯧꯗ꯭ꯔꯦꯅꯦ ꯄꯨꯕꯤꯔꯣ ꯀꯣꯏꯕ ꯄꯨꯕꯤꯔꯣ ꯃꯣꯏꯒꯤ ꯑꯣꯛꯇꯣ ꯄꯨꯁ ꯍꯥꯏꯕ꯭ꯔꯥ ꯑꯣꯛꯇꯣ ꯕꯁ ꯍꯥꯏꯕ꯭ꯔꯥ ꯑꯗꯨ ꯈꯔ ꯄꯤꯖꯕꯤꯔꯣ ꯑꯗꯩ ꯃꯣꯏꯒꯤ ꯇꯤꯟꯊ꯭ꯔꯣꯛ ꯃꯔꯤꯟꯗꯣ ꯈꯔ ꯑꯃ ꯄꯤꯖꯕꯤꯔꯣ
ꯑꯣꯟꯊꯔꯨꯕꯒꯤ ꯏꯅꯔꯖꯤ ꯍꯥꯞꯄꯒ ꯏꯅꯔꯖꯤ ꯍꯥꯞꯇꯣꯏꯅꯦꯕ
ꯒꯨꯜ ꯗ꯭ꯔꯤꯡ ꯍꯥꯏꯕ꯭ꯔꯥ ꯀꯨꯜ ꯗ꯭ꯔꯤꯡ ꯍꯥꯏꯕ꯭ꯔꯥ ꯑꯗꯨꯒꯨꯝꯕ ꯈꯔ ꯄꯤꯊꯛꯄꯤꯔꯣ ꯑꯗꯩ ꯑꯉꯥꯡꯗꯣ ꯃꯁꯥ ꯈꯔ ꯇꯦꯛꯈꯠꯂꯅꯤ ꯑꯗꯨꯗꯤ ꯑꯃꯨꯛ ꯅꯧ ꯅꯧ ꯑꯃꯨꯛ ꯑꯣꯟꯊꯁꯦ ꯑꯃꯨꯛ ꯍꯥꯏꯖꯔꯛꯑꯅꯤ
ꯈꯔ ꯍꯥꯞꯆꯤꯜꯂꯨꯕꯗꯨꯒꯤ ꯑꯃꯨꯛ
ꯍꯣꯏ ꯑꯗꯩ ꯃꯁꯥꯗꯣ ꯈꯔ ꯃꯁꯥ ꯃꯨꯎ ꯇꯤꯛ ꯇꯤꯛ ꯂꯧꯈꯠꯂꯛꯄꯗꯒꯤꯩꯗꯤ ꯑꯃꯨꯛꯀ ꯑꯣꯟ ꯇꯧꯁꯦ ꯍꯥꯏꯔꯛꯑꯅꯤ ꯎꯝ
ꯑꯗꯩꯗꯤ ꯌꯨꯝꯗ ꯍꯜꯂꯁꯦꯅ ꯄꯔꯛꯑꯅꯤ
ꯑꯥ ꯑꯗꯨ ꯑꯗꯨ ꯈꯔ ꯈꯪꯁꯤꯜꯂꯨ
ꯅꯠꯇꯗꯤ ꯄꯩꯁꯥ ꯌꯥꯝ ꯇꯤꯡꯗꯣꯔꯦꯅꯦ ꯑꯣꯟꯊꯔ ꯑꯣꯟꯊꯔꯒ ꯌꯥꯝ ꯆꯥꯈ꯭ꯔꯦꯅ
ꯑꯃꯨꯛ ꯍꯟꯅ ꯄꯨꯕ ꯌꯥ ꯄꯨꯕ ꯌꯥꯗ꯭ꯔꯦ ꯍꯟꯖꯟ ꯍꯟꯖꯟꯅ ꯇꯧꯁꯜꯂꯛꯑꯗꯤ ꯒꯟ ꯇꯥꯗꯦꯗꯅꯣꯏꯁꯦ
ꯑꯗꯨꯃꯥꯏꯅ ꯈꯔ ꯈ ꯇꯥꯛꯄꯤꯔꯗꯤ ꯐꯩꯗꯅ
ꯆꯠꯅꯤꯡꯕ ꯆꯠꯅꯤꯡꯕ ꯃꯐꯝꯗ ꯍꯥꯏꯔꯛꯎꯅꯦ ꯈꯔ ꯈꯔ ꯁꯨꯝ ꯇꯥꯛꯂꯛꯀꯗꯣꯏꯅꯤꯅꯦ
ꯀꯔꯤ ꯍꯤꯌꯥꯡꯊꯥꯡꯒꯤꯔ ꯀꯔꯤ ꯇ꯭ꯔꯝꯄꯣ ꯏꯟꯅꯕ꯭ꯔꯥ
ꯎꯝ
ꯑꯗꯨꯁꯨ ꯌꯧꯁꯤꯜꯂꯛꯄ ꯌꯥꯏ
ꯌꯥꯏ ꯊꯧꯕꯥꯜ ꯆꯠꯂꯗꯤ
ꯑꯅ ꯆ ꯑꯗꯨꯗꯒꯤ ꯊꯣꯛ ꯊꯣꯛ ꯊꯣꯛꯣꯛ ꯑꯣꯟꯊꯔꯨꯔꯒ ꯍꯜꯂꯛꯑꯒ ꯈꯔ ꯄꯤꯖ ꯄꯤꯊꯛ ꯇꯧꯔꯒ ꯑꯃꯨꯛ ꯏꯔꯣꯏꯍꯟꯕ
ꯑꯥ ꯑꯃꯨꯛ ꯏꯔꯣꯏꯍꯟꯕ ꯍꯣꯏ ꯐꯔꯦ ꯐꯔꯦ ꯑꯗꯨ ꯆꯠꯊꯣꯛꯎꯔꯣ ꯑꯩꯁꯨ ꯊꯝꯃꯒꯦ ꯑꯗꯣ ꯑꯃꯨꯛ ꯍꯜꯂꯛꯑꯒ ꯄꯥꯎ ꯇꯝꯕ ꯀꯥꯎꯅꯤ
ꯍꯣꯏ ꯍꯣꯏ ꯍꯣꯏ ꯍꯣꯏ ꯍ ꯑꯃꯨꯛ ꯇꯝꯅꯔꯁꯤ ꯄꯥꯎ ꯑꯃꯨꯛ ꯍꯜꯂꯛꯑꯀꯥꯟꯗ
ꯊ ꯅꯪ ꯊꯝꯃꯣ ꯅꯪ ꯊꯝꯃꯣ